ꯍꯜꯂꯣ ꯑꯁ ꯌꯥꯔꯤꯉꯩ ꯈꯔ ꯇꯧꯍꯧꯔꯒꯩ ꯁꯤꯅꯦ ꯑꯩꯅ ꯈꯜꯂꯤꯖꯦ ꯑꯦꯛꯇ ꯌꯥꯗꯕ
ꯅꯣꯏ‌ ꯆꯦꯗꯣ ꯅꯥꯏꯟꯇꯤꯟ ꯁꯤꯒ ꯀꯩꯅꯣꯗꯤ ꯁꯨꯗꯣꯏꯅꯦ ꯇ꯭ꯋꯦꯟꯇꯤ ꯌꯥꯔꯗ꯭ꯔꯥ ꯍꯪꯉꯣ
ꯍꯥ
ꯇ꯭ꯋꯦꯟꯇꯤ ꯁꯨꯗꯣꯏꯅ ꯌꯥꯔꯗ꯭ꯔꯥ ꯍꯪꯉꯣ
ꯏꯆꯦ ꯅꯤꯔꯟꯖꯤꯇꯥꯒꯤꯁꯦ ‌‌ꯇ꯭ꯋꯦꯟꯇꯤ ꯁꯨꯗꯣꯏꯅꯤ ꯌꯥꯒꯗ꯭ꯔꯥ ꯌꯦ ꯌꯥꯔꯅꯤ ꯇꯥꯁ ꯌꯥ
ꯎꯝ ꯎꯝ ꯑꯗꯨꯗꯤ ꯒ꯭ꯔꯨꯞꯇ ꯍꯥꯏꯈ꯭ꯔꯣ ꯍꯥꯏꯔꯝꯃꯣ
ꯒ꯭ꯔꯨꯞꯇ ꯍꯥꯏꯈ꯭ꯔꯣ ꯍꯥꯏꯔꯌꯦ ꯒ꯭ꯔꯨꯞꯇ ꯍꯥꯏꯈ꯭ꯔꯣ ꯍꯥꯏꯔꯌꯦ ꯃꯥꯒꯤ ꯋꯥꯔꯤ ꯁꯥꯟꯅꯕꯁꯦ ꯇ꯭ꯋꯦꯟꯇꯤ ꯁꯨꯔꯦꯕ‌ꯍꯥꯏꯕ
ꯍꯥꯏꯗꯔꯁꯨ ꯌꯥꯔꯦ ꯃꯁꯥ ꯃꯊꯟ ꯂꯥꯛꯑꯅꯤ
ꯎ ꯐꯔꯦ ꯐꯔꯦ ꯑꯗꯨꯗꯤ ꯅꯣꯏ ꯃꯥ ꯗꯤ ꯋꯥꯗꯅ ꯇꯨꯝꯃꯝꯃꯅꯤꯌꯦ
ꯎꯝ ꯇꯨꯝꯒꯔꯦ
ꯑꯩꯗꯤ ꯐꯅꯌꯥꯝ ꯅꯨꯡꯉꯥꯏꯔꯒ ꯁꯤ ꯍꯥꯡꯆꯤꯠ ꯂꯥꯡꯉꯒ ꯃꯥꯡꯒꯣꯟꯗ ꯇꯨꯝꯅꯤꯡꯗꯦ ꯁꯨꯝ ꯀꯥꯟꯗ ꯇꯨꯝꯕꯗꯗꯤ ꯇꯨꯝꯃꯝꯗꯥꯏꯗꯗꯤ ꯇꯨꯝꯅꯤꯡꯗꯕ ꯍꯧꯒꯠꯂꯝꯗꯥꯏ ꯇꯟꯕ ꯈꯔ ꯂꯩꯗꯧ ꯏꯟꯇ ꯂꯥꯏꯔꯤꯛ ꯄꯥꯕ ꯂꯣꯏꯒꯔꯦ
ꯊꯦꯡꯉꯦꯌꯦ ꯇꯨꯝꯃꯣꯌꯦ ꯃꯥ
ꯋꯥꯔꯝꯃꯅꯤꯀꯣ
ꯎꯝ
ꯃꯥ ꯋꯥꯔꯝꯃꯅꯤ ꯈꯪꯉꯦꯕ ꯑꯩꯅ ꯋꯥꯗꯅ ꯄꯣꯊꯥꯗꯅ ꯐꯣꯟ ꯑꯣꯏꯅ ꯌꯦꯡꯈ꯭ꯔꯦ ꯃꯥ ꯉꯁꯥꯏꯅ ꯃꯦꯠ ꯉꯁꯥꯏꯅ ꯌꯦꯡꯕ ꯍꯧꯖꯤꯛꯅ ꯃꯦꯠ
ꯎꯝ
ꯃꯥ ꯋꯥꯔꯦ ꯈꯪꯉꯦꯕ ꯁ꯭ꯀꯨꯜ ꯕꯦꯟ ꯆꯤꯜꯂꯤꯕꯣ ꯉꯁꯤꯁꯨ
ꯏꯁꯀꯨꯜ ꯚꯦꯟ ꯉꯁꯥꯏꯗꯤ ꯂꯧ ꯆꯠꯂꯦ ꯃꯅꯤꯄꯨꯔ ꯑꯃ ꯇꯨꯔ ꯇꯧꯔꯨꯔꯦ ꯑꯗꯨꯒ ꯍꯜꯂꯛꯄꯕꯨꯗꯤ ꯑꯩꯈꯣꯏꯅ ꯉꯥꯡꯃꯟꯗꯅ ꯃꯥꯗꯣ ꯁꯥꯎꯅꯤꯡꯕꯣꯏ ꯀꯩꯕꯣꯏ ꯃꯄꯥ ꯀꯧꯈ꯭ꯔꯦ
ꯃꯥ ꯁꯥꯎꯕꯅꯦ ꯕꯤꯗꯨꯗ ꯐꯣꯟ ꯇꯧꯔꯛꯑꯒ ꯑꯩ ꯇꯣꯛꯑꯅꯤꯅ ꯈꯔ ꯍꯥꯏꯕꯤꯌꯨ ꯀꯥꯆꯔꯟꯗꯒꯅ ꯐꯣꯟ ꯅꯝꯕꯔ ꯌꯥꯎꯕꯒ ꯌꯥꯝ ꯍꯪꯉꯛꯄꯅꯦ ꯉꯔꯥꯡ ꯑꯩꯅ ꯃꯤ ꯐꯥꯒꯤ ꯇꯧꯅꯕꯗꯣ ꯀꯩꯗꯧ ꯁꯥꯎꯔꯤꯅꯣꯅ ꯍꯥꯏ ꯃꯄꯥꯅ ꯌꯥꯗ꯭ꯔꯤ ꯇꯣꯡꯅꯤ ꯍꯥꯏ ꯃꯄꯥꯅ ꯈꯔ ꯇꯣꯡꯈꯣꯅ ꯍꯥꯏꯌꯦ ꯆꯔꯟꯅ ꯕꯦꯟꯕꯔꯥꯗꯣ ꯂꯤꯁꯤꯡ ꯑꯃ ꯆꯅꯤꯄꯥꯟꯅꯤ ꯍꯥꯏꯔꯛꯑꯦꯌꯦ
ꯑꯥ
ꯑꯋꯣꯛ ꯑꯄꯥ ꯌꯥꯝ ꯁꯥꯗ꯭ꯔꯣ
ꯑꯗꯨꯐꯧꯇ ꯂꯤꯁꯤꯡ ꯑꯅꯤ ꯂꯧꯅꯤ ꯍꯥꯏꯕ꯭ꯔꯥ ꯀꯩꯅꯣꯝ ꯍꯥꯏꯔꯝꯃꯦ ꯍꯥꯏꯕꯅꯦꯍꯦ
ꯒꯨꯠ ꯅꯥꯏꯗ ꯃꯨꯠꯇꯧꯔꯦ ꯑꯉꯥꯡ ꯑꯅꯤ ꯂꯧꯅꯤ ꯍꯥꯏꯔꯝꯃꯦꯗꯤ ꯀꯅꯥꯅꯅꯣ
ꯊꯥꯏꯅꯗꯩ ꯗꯥ ꯄꯥꯂꯤꯟ ꯅꯣꯏ ꯂꯧꯔꯛꯏꯗꯣ ꯂꯨꯄꯥ ꯂꯤꯁꯤꯡ ꯑꯅꯤ ꯉꯥꯛꯇꯅꯦ ꯍꯥꯏꯕꯅꯦ
ꯀꯅꯥ ꯍꯥꯏꯅꯣ
ꯑꯗꯨꯗ ꯃꯣꯏꯅ ꯍꯥꯏꯅꯔꯒ ꯀꯩꯅꯣꯒꯤ ꯑꯣꯏꯅ ꯇꯥ ꯄꯥꯂꯤꯟꯒꯤ ꯑꯣꯏꯅ ꯂꯤꯁꯤꯡ ꯑ ꯑꯃꯆꯉꯥ ꯈꯛ ꯄꯤ ꯍꯥꯏꯕꯩ ꯋꯥꯅꯤ ꯑꯗꯣ ꯑꯌꯥꯝꯕꯅ ꯆꯦꯔꯤꯇꯨ ꯍꯣꯏꯒꯤꯗꯤ ꯂꯤꯁꯤꯡ ꯑꯅꯤ ꯉꯥꯛꯇꯅꯤ ꯍꯥꯏꯕꯅꯤ
ꯕꯤꯗꯥꯥꯟꯅꯤ ꯂꯤꯁꯤꯡ ꯑꯃ ꯆꯉꯥ ꯊꯤꯅ
ꯃꯥꯗꯣ
ꯎꯝ
ꯈꯪꯗꯦꯗ ꯑꯗꯨꯗꯤ
ꯃꯣꯏ ꯃꯃꯥꯅ ꯍꯥꯏꯌꯦ ꯂꯤꯁꯤꯡ ꯑꯃ ꯆꯧꯉꯥ ꯊꯤꯌꯦꯅ ꯑꯩꯅ ꯄ꯭ꯔꯤꯟꯁꯤꯄꯥꯟꯗ ꯊꯤꯕ꯭ꯔꯣ ꯀ ꯀꯥꯎꯟꯇꯔꯗ ꯊꯤꯕ꯭ꯔꯣꯅ ꯍꯥꯏꯕ ꯀꯥꯎꯟꯇꯔꯗ ꯊꯤꯅꯤ ꯍꯥꯏ
ꯂꯤꯁꯤꯡ ꯑꯃ ꯆꯧꯉꯥ ꯑꯕ
ꯎꯝ ꯊꯤꯍꯥꯏꯌꯦ ꯍꯨꯝ ꯃꯣꯏ ꯃꯃꯥ ꯍꯥꯏꯔꯛꯏꯅꯤ ꯀꯩꯅꯣ ꯃꯣꯏꯃꯃꯥ ꯑꯗꯨꯗꯩꯗꯤ ꯐꯔꯦ ꯃꯣꯏꯁꯨ ꯊꯤꯔꯗꯤ ꯑꯩꯈꯣꯏꯁꯨ ꯊꯤ ꯌꯥꯅꯤꯅ ꯈꯜꯂꯒ ꯇꯥ ꯄꯥꯂꯤꯟ ꯅꯣꯏꯒꯤꯕꯨꯗꯤ ꯃꯣꯏ ꯃꯃꯥꯍꯣꯏꯗꯣ ꯑꯗꯨꯝ ꯉꯥꯡꯅ ꯁꯥꯕ ꯁꯥꯟꯅꯕ ꯇꯟꯗꯕꯅꯤꯅꯀꯣ
ꯑꯥ
ꯑꯗꯨꯝ ꯉꯥꯡꯅꯔꯝꯒꯅꯤꯕ ꯑꯈꯣꯏꯗꯤ ꯑꯃꯨꯛ ꯇꯜꯂꯤꯗꯅ ꯉꯥꯡꯅꯕꯗꯣ ꯍꯥ ꯍꯥ
ꯑꯁ
ꯑꯈꯣꯏꯗꯣ ꯑꯁ ꯇꯜꯂꯦ ꯍꯥꯏꯕ ꯚꯔꯥ ꯉꯥꯡꯅꯕ ꯀꯥꯏ ꯀꯃꯥꯏꯅ ꯉꯥꯡꯅꯗꯣꯏꯅꯣ ꯑꯈꯣꯏꯗꯤ ꯁꯤ ꯂꯧꯅꯤ ꯍꯥꯏꯔ ꯗꯥꯏꯔꯦꯛ ꯑꯗꯨꯝ ꯇꯧꯔꯛꯏꯗꯅ
ꯍꯣꯏ ꯄꯣꯠ ꯂꯩꯕꯩ ꯇꯥꯏꯞꯇ
ꯑꯗꯨꯅꯤ
ꯁꯦꯀꯦꯂꯦꯟ ꯈꯟꯕꯩ ꯇꯥꯏꯞꯇ
ꯁꯦꯀꯦꯟꯂꯦꯟꯕꯣ ꯌꯥꯡꯈꯩ ꯆꯥꯝꯃ ꯍꯥꯏꯒꯗꯤ ꯂꯣꯏꯔꯦ
ꯑꯗꯨꯅꯦ
ꯌꯥꯡꯈꯩ ꯆꯥꯝꯃꯒꯤ ꯑꯍꯨꯝ ꯇꯧꯕꯤꯌꯨꯒ ꯍꯥꯏ ꯌꯥꯔꯛꯇꯗꯤ ꯑꯗꯨꯝ ꯇꯣꯛꯇ꯭ꯔꯣ ꯎꯄꯥꯏ ꯂꯩꯇꯦ
ꯑꯁ ꯑꯈꯣꯏꯗꯨꯗ ꯌꯥꯎꯍꯜꯂꯤꯕ ꯇꯣꯡꯍꯜꯂꯤꯕ ꯃꯤꯌꯥꯝ ꯖꯤꯡꯗꯨ ꯏꯃꯥꯏꯄꯦꯝꯃ ꯑꯍꯣꯡꯕ ꯉꯥꯛꯇꯅꯦ ꯍꯥꯏꯕ ꯅꯨꯄꯥꯒꯩ ꯇꯣꯡꯉꯤꯖꯤꯡꯗꯣ ꯅꯨꯄꯤ ꯉꯥꯛꯇ ꯇꯣꯡꯕꯣꯏꯗꯤ ꯕꯦꯟꯗꯨꯖꯨ ꯆꯟꯖꯒꯗꯕꯅꯦꯕ ꯅꯨꯄꯥ ꯌꯥꯎꯕꯅꯤ ꯍꯥꯏ ꯅꯨꯄꯥꯒꯗꯨ ꯅꯛꯁꯟꯅꯔꯐꯝꯕꯗꯤ ꯅꯨꯡꯉꯥꯏꯇꯦ ꯌꯥꯝꯅ
ꯎꯝ
ꯑꯗꯨꯗꯨꯒꯤ
ꯑꯗꯒꯤ ꯏꯔꯣꯏ ꯏꯔꯣꯏ ꯁꯑꯣꯝꯑꯣꯏ ꯏꯔꯣꯏꯑꯣꯏ ꯇꯧꯕꯗꯨ ꯈꯔ ꯌꯥꯎꯔꯕ ꯁꯑꯣꯡ ꯁꯥꯗꯥꯗꯣ
ꯍꯣꯏ ꯏꯔꯣꯏꯑꯣꯏ ꯀꯩꯑꯣꯏ
ꯁꯛꯇꯥꯉꯩꯅꯦ ꯃꯤ ꯁꯤꯗꯗꯅ ꯁꯛꯇꯥꯒ ꯃꯤ ꯁꯤꯗꯩꯌꯦ
ꯃꯥꯅ ꯍꯧꯔꯛꯏ ꯅꯠꯇ꯭ꯔꯣ ꯁꯤꯗꯕ
ꯃꯥꯅꯤ ꯃꯥꯅꯤ
ꯑꯩ ꯏꯆꯥ ꯇꯣꯝꯕꯤꯖꯤ ꯃꯁꯥ ꯁꯥꯔꯦ
ꯍꯟꯇꯛ ꯃꯥ ꯖꯒꯣꯏ ꯁꯥ ꯌꯥꯎꯗꯗꯤ ꯀꯩꯗꯧꯔꯦ
ꯎꯝ
ꯑꯍꯥꯎ ꯆꯥꯅꯤꯡꯕ ꯑꯩꯅ ꯎꯝ ꯎ ꯐꯪꯗ꯭ꯔꯕ ꯐꯪ ꯐꯪꯕꯨꯗꯤ ꯐꯪꯕ ꯑꯗ ꯃꯥꯅ ꯁꯥꯅꯤꯡꯖꯕ ꯍꯥꯏꯇꯥꯔꯦ ꯒꯌ꯭ꯥꯟ ꯇꯥꯔꯕ꯭ꯔꯥ ꯇꯥꯔꯦ
ꯑ ꯀꯥ ꯃꯦꯀꯞ ꯂꯩꯌꯨ ꯍꯥꯏ ꯍꯥꯏꯕ꯭ꯔꯥ ꯀꯩꯅꯣꯝ ꯍꯥꯏꯌꯦꯗꯥꯏꯅꯦ
ꯎꯝ ꯐꯥꯎꯟꯗꯦꯁꯟ ꯀꯩꯀꯩꯩ ꯂꯩꯔꯦꯗ ꯑꯗꯨꯕꯨꯗꯤ
ꯑ ꯂꯩꯔꯕꯣ ꯀꯔꯤ ꯂꯨꯄꯥ ꯂꯤꯁꯤꯡ ꯑꯅꯤ ꯇꯤꯡꯕ ꯄꯥꯝꯃꯨꯕꯗ ꯂꯤꯁꯤꯡ ꯀꯌꯥꯅꯣꯝꯒꯤ ꯄꯣꯠ ꯂꯩꯕꯤꯌꯣ ꯍꯥꯏꯌꯦꯗꯣ
ꯍꯣꯏ ꯎꯝ ꯅꯁꯥ ꯁꯥꯕ ꯍꯟꯗꯕ ꯃꯥꯂꯤꯗ
ꯀꯩ ꯑꯣꯏ ꯉꯝꯗ꯭ꯔꯤꯅꯣ ꯀꯩ ꯅꯥꯏꯅꯣ